ꯉꯁꯥꯏ ꯎꯝ ꯆꯕ꯭ꯔꯥ
ꯐꯔꯤ
ꯉꯁꯥꯏꯒꯤꯗꯣ ꯔꯤꯆꯦꯛ ꯆꯥꯕ꯭ꯔꯥ ꯍꯥꯏꯕ
ꯈꯪꯗꯦ ꯔꯤꯆꯦꯛꯀ ꯑꯝꯇ ꯊꯣꯛꯇ꯭ꯔꯦꯗ ꯏꯕꯦꯝ
ꯎꯝ ꯎꯝ ꯃꯣꯏ ꯁꯤꯒꯤ ꯀꯩꯅꯣ ꯇꯧꯕꯁꯦ ꯀꯨꯏꯅ ꯀꯨꯏꯅ ꯆꯪꯕ꯭ꯔꯣ ꯈꯪꯗꯦꯅꯦ
ꯏꯕꯥꯟꯅꯤ ꯋꯥꯊꯤ ꯈꯔ ꯌꯥꯝ ꯁꯨꯍꯧꯔꯁꯤ ꯉꯁꯤ
ꯑꯧꯋꯣꯢꯕ
ꯄꯩꯁꯥ ꯑꯃꯨꯛꯃꯨꯛ ꯆꯪꯉꯛꯄꯗ ꯉꯝꯅꯕ ꯂꯨꯄꯥ ꯆꯥꯇ꯭ꯔꯦꯠꯇꯪ
ꯇꯥꯕ꯭ꯔꯥ ꯇꯥꯕ꯭ꯔꯣ ꯑꯣ ꯑꯣ
ꯈꯥꯪꯗꯕ꯭ꯔꯣ ꯑꯍ ꯍꯥ
ꯇꯥꯏ ꯇꯥꯏ ꯇꯥꯏ
ꯑꯩꯁꯦ ꯕ꯭ꯂꯨꯇꯨꯠ ꯍꯥꯞꯄꯩꯔ ꯅꯥ ꯆꯦꯟꯁꯤꯜꯂꯛꯏꯅꯦ ꯑꯩꯩꯅ ꯂꯨꯈꯥꯛ ꯍꯩꯗꯣꯛꯎ ꯆꯠꯂꯨꯕ ꯍꯥ ꯍꯥ ꯁꯤ ꯌꯨꯝꯗ ꯑꯗꯨꯨꯝ ꯂꯩꯗꯣꯏꯔꯣ ꯉꯁꯥꯏ ꯑꯌꯨꯛ ꯀꯣꯆꯤꯡ ꯆꯠꯊꯣꯛꯈ꯭ꯔꯕ ꯂꯥꯏꯔꯤꯛꯄꯨ ꯄꯕ꯭ꯔꯣ ꯀꯣꯆꯤꯡꯗꯣ
ꯑꯉꯥꯡ ꯑꯉꯥꯡꯒꯤ ꯂꯥꯏꯔꯤꯛ ꯄ꯭ꯕ ꯍꯪꯉꯤꯔꯣ
ꯅꯠꯇꯦ ꯅꯪꯅ ꯀꯣꯆꯤꯡ ꯆꯠꯂꯤꯗꯣ ꯂꯥꯏꯔꯤꯛ ꯄꯥꯕ꯭ꯔꯕ
ꯑꯩ ꯍꯥꯏꯗꯤ ꯑꯉꯥꯡꯒꯤ ꯄꯥꯔꯤꯔꯥ ꯑꯉꯥꯡꯒꯤ ꯄꯥꯕ ꯗꯔꯀꯥꯔ ꯇꯥꯕ꯭ꯔꯥ ꯍꯥꯏꯔꯕ ꯏꯁꯥꯒꯤ ꯄꯥꯕꯅꯑꯣ ꯑꯣ ꯄꯗꯦ ꯄꯗꯦ
ꯃꯤꯁꯦ ꯐꯨꯅꯤꯡꯕ ꯑꯃ ꯌꯥꯎꯔꯦ ꯍꯧꯖꯤꯛꯀꯥꯟꯁꯦ ꯃꯃꯥꯡꯒꯤ ꯇꯡ ꯇ꯭ꯔꯉꯥ ꯃꯔꯨꯞꯇ ꯐꯪꯕ ꯃꯔꯨꯞ ꯑꯃ ꯂꯤꯁꯤꯡ ꯇꯔꯥꯈꯛ ꯍꯧꯔꯦꯀꯣ ꯑꯩꯅꯥ ꯖꯨꯟ ꯖꯨꯟ ꯊꯥꯁꯤ ꯅꯪꯍꯜꯂꯨ ꯃꯤꯉꯣꯟꯗ ꯄꯤꯅꯕ ꯄꯩꯁꯅꯦꯅ ꯍꯥꯏꯕꯅꯦꯕ ꯍꯧꯖꯤꯛ ꯖꯨꯟ ꯇꯔꯥꯃꯉꯥꯕꯨ ꯃꯊꯪ ꯃꯔꯨꯞ ꯌꯧꯔꯛꯑꯕꯣ ꯑꯩꯅ ꯏꯁꯣꯝ ꯑꯁꯣꯝꯗ ꯃꯤꯉꯣꯟꯗꯒꯤ ꯄꯨꯔ ꯁꯤꯖꯤꯟꯅꯔꯦ ꯅꯇꯦ ꯅꯇꯦ ꯃꯤꯉꯣꯟꯗ ꯃꯥꯏ ꯃꯆꯥꯅꯨꯄꯤꯗꯣ ꯌꯥꯎꯏ
ꯑꯣ
ꯑꯗꯨꯗꯨꯒ ꯑꯦꯛꯖꯥꯝ ꯊꯥꯕꯤꯌꯨ ꯌꯥꯗꯕꯒꯤ ꯑꯃꯨꯛ ꯅꯪꯒꯤ ꯄꯩꯁꯥꯁꯦ ꯄꯤꯔꯛ ꯑꯔꯣꯏꯒ ꯇꯧꯏ ꯄꯩꯁꯥ ꯂꯩꯇꯕꯒꯤ ꯃꯉꯣꯟꯗꯩ ꯄꯨꯔꯒ ꯅꯍꯥꯟꯗ ꯑꯦꯀꯥꯎꯟꯗ ꯂꯨꯄ ꯑꯅꯤꯗꯒꯤ ꯍꯦꯟꯅ ꯌꯥꯎꯔꯝꯗ꯭ꯕꯅꯦ ꯑꯩꯁꯤ
ꯑꯣꯏ ꯑꯩꯈꯣꯏꯒꯤ ꯄꯩꯁꯥꯒ ꯄꯥꯏꯒꯤꯗ ꯀꯨꯏꯔꯦꯗ
ꯃꯤꯉꯣꯟꯗ ꯄꯩꯁꯥꯒ ꯁꯨꯡꯄꯤ ꯄꯤꯔꯣꯏ ꯑꯩ ꯑꯩꯒꯤ ꯅꯪꯅꯗ꯭ꯔꯀꯥꯟꯗ ꯈꯣꯏꯗꯧ ꯂꯈꯠꯄꯁꯦ ꯃꯣꯏꯅ ꯈꯪꯗꯦ ꯍꯏꯕ ꯂꯨꯄ ꯆꯥꯝ ꯆꯅꯤ ꯑꯃꯅꯤꯗꯅ
ꯍꯣꯏ
ꯂꯩ ꯍꯥꯏꯔꯒ ꯃꯣꯏꯒꯤ ꯅꯪꯅꯍꯜꯂꯒꯗꯤ ꯖꯨꯟ ꯅꯪꯅꯕ ꯄꯤꯔꯛꯑꯣ ꯍꯥꯏꯗꯅꯖꯤ ꯊꯥ ꯐꯥꯖꯤꯜꯂꯛꯑꯦꯕ ꯃꯥꯅ ꯇꯧꯔꯤꯗꯣ ꯑꯩꯗꯤ ꯁꯦꯟꯗꯣꯏꯒꯤ ꯁꯦꯟꯗꯣꯏꯒꯤ ꯐꯪꯅꯕ ꯃꯤꯉꯣꯟꯗ ꯄꯤꯕꯤꯒꯦ ꯇꯧꯔꯒ ꯑꯩꯅ ꯈꯜꯂꯤꯗꯣ ꯑꯣꯟꯊꯣꯛꯏꯕ꯭ꯔꯕ ꯃꯥꯅꯇꯧꯏꯗꯣ ꯑꯉꯥꯡꯅꯤꯅ ꯁꯨꯝ ꯈꯣꯏ ꯗꯧꯁꯦ ꯂꯥꯡꯈꯠꯂꯦꯕ ꯑꯩꯁꯦ ꯑꯉꯥꯡꯅꯅꯦ ꯎꯁꯤꯠꯇ꯭ꯔꯦ ꯌꯨꯝꯗꯁꯨꯨꯝ ꯂꯩꯕꯒ ꯄꯈꯣꯟ ꯃꯌꯥꯝꯖꯤꯅ ꯀꯞꯅꯤꯡꯉꯦ
ꯁꯤꯗ ꯂꯥꯎ ꯁꯤꯗ ꯂꯥꯎ ꯁꯤꯗ ꯂꯥꯎꯍꯥꯏꯅꯦ ꯐꯔꯦ
ꯅꯃꯥꯏ ꯃꯊꯨꯔꯥ ꯍꯥꯏꯕ ꯑꯩꯅ ꯂꯨꯄꯥ ꯄꯨꯂꯞ ꯁꯟꯗꯣꯛꯈꯤꯒꯦ ꯇꯧꯕꯗꯣ ꯂꯨꯄꯥ ꯂꯤ ꯇꯔꯥꯗꯣ ꯍꯧꯖꯤꯛ ꯑꯩꯅ ꯁꯤꯖꯤꯟꯅꯤꯕꯀꯣ ꯑꯩꯅ ꯈꯜꯂꯝꯕꯗꯣ ꯑꯣꯏꯊꯣꯛꯑꯔꯣꯏꯕ ꯑꯗꯒꯤꯗꯤ ꯑꯩ ꯃꯥꯅ ꯄꯤꯔꯀꯇ꯭ꯔꯒ ꯑꯦꯀꯥꯎꯟꯗ ꯂꯨꯄꯥ ꯑꯅꯤ ꯈꯤꯇꯪ ꯌꯥꯎꯕꯒꯤ ꯃꯌꯥꯅ ꯄꯤꯂꯛꯇꯕꯒꯤ ꯃꯤꯉꯣꯟꯗꯒꯤ ꯂꯧꯔꯒꯁꯨ ꯁꯤꯖꯤꯟꯅꯔꯕꯅꯦꯕ ꯄꯩꯁꯥꯁꯦ
ꯎꯝ
ꯃꯔꯨꯞ ꯃꯥꯒꯤ ꯃꯆꯥꯅꯨꯄꯥ ꯃꯆꯥꯅꯨꯄꯤꯒꯤ ꯃꯔꯨꯞꯇꯨꯅꯦ ꯑꯇꯣꯞꯄꯖꯨ ꯊꯥꯔꯤ ꯑꯁ ꯑꯩꯅ ꯌꯥꯎꯔꯤ ꯃꯔꯨꯞ ꯃꯌꯥꯝꯁꯤꯒ ꯑꯩ ꯃꯣꯏꯅ ꯃꯔꯣꯝ ꯒ꯭ꯌꯥꯟ ꯇꯥꯗꯕꯅꯦ ꯀꯞꯅꯤꯡꯖꯠꯅꯤ ꯑꯩꯗꯅꯦ ꯉꯁꯤꯗꯤ ꯄꯤꯔꯛꯇꯕ ꯌꯥꯔꯣꯏ ꯄꯤꯔꯝꯅꯦ ꯃꯥ ꯂꯩꯍꯧꯔꯤꯗꯣ ꯃꯔꯨꯞ ꯄꯩꯁ ꯀꯞꯄꯛꯇꯦ ꯊꯨꯃꯥꯏ ꯊꯥꯁꯦ ꯀꯃꯥꯏ ꯐꯖꯅꯥ ꯍꯥꯏꯗꯣꯏꯅꯣ ꯈꯪꯗꯦꯕ
ꯀꯩ ꯀꯣꯟꯐꯦꯡꯉꯤꯔꯣ
ꯐꯦꯡꯉꯤꯅꯤ ꯃꯈꯣꯟꯇꯕ꯭ꯔꯥ
ꯍꯥ ꯍꯥ ꯍꯥ ꯇꯔꯦ ꯑꯗꯣꯏꯁꯨ ꯀꯁꯨꯕꯨꯗꯤ ꯀꯩꯁꯨꯕꯨꯗꯤ ꯈꯪꯕꯨꯗꯤ ꯈꯥꯉꯦ
ꯑꯩ ꯇꯞꯅ ꯇꯞꯅ ꯇꯥꯕ ꯑꯩ ꯇꯞꯅ ꯇꯞꯅ ꯇꯧꯕꯅꯤ
ꯀꯥꯗ ꯄꯩꯁꯥ ꯈꯔ ꯇꯜꯂꯝꯃꯤꯒ
ꯍꯣꯏ ꯄꯩꯁꯥ ꯇꯥꯟꯕꯁꯦ ꯌꯥꯝ ꯃꯔꯨ ꯑꯣꯏ ꯄꯣꯁꯤꯕꯤꯌꯥꯗꯨꯅ ꯑꯦꯞꯁꯇꯨ ꯏꯟꯁꯇꯣꯜ ꯇꯧꯅ ꯍꯥꯏꯕꯁꯤꯗ ꯁꯨꯡ ꯌꯥ ꯍꯦꯛ ꯌꯥꯗꯦ ꯅꯪꯒꯜꯂꯣ ꯁꯤꯃꯔꯟꯒ ꯑꯃ ꯁꯤꯌꯔ ꯑꯃ ꯄꯥꯜꯂꯒꯦ ꯑꯩꯉꯣꯟꯗ ꯉꯁꯥꯏ ꯇꯁꯥꯏ ꯌꯥꯎꯈꯤꯕ
ꯍꯥꯏ ꯉꯥꯏꯀꯣ ꯍꯥꯏ ꯑꯝꯇ ꯀꯔꯤꯅꯣ ꯏꯃꯥꯢ ꯄꯦꯝ ꯄꯥꯟꯈꯤꯒ ꯑꯗꯨꯒ ꯐ ꯅꯪꯒꯤꯗꯣ ꯋꯥꯠꯂꯤꯃꯤꯅ ꯑꯩ ꯈꯟꯕ ꯅꯪꯒꯤꯅꯦ ꯍꯥꯏꯕ ꯈꯣꯕ
ꯃꯤ ꯑꯃꯍꯨꯨꯝ ꯃꯔꯤ ꯈꯤꯇꯪ ꯉꯥꯏꯔꯦꯅ ꯍꯧꯕꯗ ꯏꯀꯥꯏ ꯈꯪꯗꯕꯝꯅꯦ ꯍꯟꯗꯛꯇꯤ ꯑꯩꯁꯦ ꯏꯃꯥꯏ ꯄꯦꯝꯃ ꯁꯨꯔꯖꯤꯠꯇꯒꯤ ꯁꯍꯤꯄꯨꯗꯤ ꯏ ꯀꯥꯏꯕꯤꯗꯦꯀꯣ
ꯑꯩꯁꯨ ꯑꯗꯨꯝ ꯍꯪꯉꯤꯗ ꯍꯪꯒ꯭ꯔꯗꯤ ꯀꯩꯅꯣꯅꯦ
ꯇꯨꯗꯦꯁ ꯆꯜꯒꯤꯁꯦ ꯍꯥꯏꯔꯕꯅꯤ ꯑꯗꯨ ꯃꯥꯅ ꯁꯃ ꯊꯤꯜꯂꯛꯑꯒ ꯇꯣꯡꯉꯅꯤ ꯈꯅꯦ ꯈꯟꯖꯕꯗꯨ ꯇꯧꯁꯤ ꯀꯁꯤꯕ ꯑꯩꯉꯣꯟꯗ ꯖꯦꯜꯁ ꯀꯁꯂꯛꯑꯗꯤ ꯂꯣꯏꯍꯧꯔꯦꯗꯅ
ꯅꯪ ꯄꯨꯡ ꯀꯌꯥ ꯆꯠꯇꯣꯏꯅꯣ ꯅꯣꯏ ꯗꯣꯛꯇꯔꯅꯣ ꯑꯗꯥꯏꯒꯤ ꯗꯣꯛꯇꯔꯔꯥ
ꯅꯠꯇꯦ ꯃꯣꯏꯔꯥꯡꯗ
ꯀꯩ ꯄꯨꯡ ꯀꯌꯥꯗ ꯌꯦꯡꯒꯦ
ꯀ꯭ꯂꯤꯅꯤꯛꯅꯦꯕ ꯐꯥꯔꯃꯥꯁꯤꯗ ꯑꯗꯨꯝ ꯂꯩꯕ ꯀ꯭ꯂꯤꯅꯤꯛ ꯑꯥ
ꯑꯣ
ꯑꯣ ꯍꯣꯁꯄꯤꯇꯥꯜꯗꯁꯨ ꯑꯗꯨꯒ ꯑꯗꯨꯝ ꯍꯥꯏꯗꯤ ꯄꯨꯡ ꯕꯥꯔꯣꯗꯥꯏꯗ ꯂꯣꯏꯕꯤꯗꯣ ꯑꯗꯨ ꯇꯧꯋꯦ ꯍꯥꯟꯅ ꯌꯦꯡꯈ꯭ꯔꯃꯤꯅꯤꯅ ꯄꯩꯁꯥ ꯊꯤꯡꯉꯔꯣꯏꯗꯅ
ꯑꯥ
ꯗꯣꯛꯇꯔ ꯀ꯭ꯂꯤꯅꯤꯛ ꯀꯥꯏ ꯂꯩꯒ ꯈꯪꯗꯦ ꯃꯊꯣꯡ ꯃꯔꯝ ꯈꯪꯖꯤꯂꯛꯇꯦꯅꯦ ꯏꯁꯥꯥꯁꯦ ꯀꯩꯅꯣ ꯑꯩ ꯍꯧꯖꯤꯛ ꯐꯦꯁꯕꯨꯛꯇ ꯀꯩꯅꯣꯝ ꯊꯦꯡꯅꯕ ꯌꯦꯡꯉꯧꯏꯅꯦ
ꯀꯔꯤ
ꯏꯁꯠ ꯄꯥꯈꯪ ꯂꯩꯁꯥꯕꯤꯅ ꯈꯪꯖꯤꯟꯒꯗꯕ ꯋꯥꯅꯦꯌꯦ
ꯎꯝ
ꯑꯇꯣꯞꯄ ꯅꯨꯃꯤꯠꯄꯨꯗꯤ ꯆꯦꯟꯕ ꯅꯨꯃꯤꯠꯁꯦ
ꯑꯗꯨꯒꯤ ꯐꯔꯦ ꯐꯠꯇꯦꯒꯤ ꯐꯠꯇꯕ ꯅꯨꯃꯤꯠꯁꯦ ꯅꯣꯡꯃꯥꯏꯖꯤꯡꯅꯦ
ꯑꯥ
ꯊꯥꯡꯖꯅꯦ ꯂꯩꯕꯥꯛ ꯄꯣꯛꯛꯄꯅꯦ ꯐꯠꯇꯔꯦ
ꯎꯝ
ꯑꯇꯩꯕꯨꯗꯤ ꯂꯣꯏ ꯐꯩꯌꯦꯕꯀꯣ ꯃꯔꯝ ꯃꯅꯥꯛꯗ꯭ꯔꯒꯁꯨ ꯐ ꯐꯥꯔꯦ ꯂꯣꯏ ꯑꯥ ꯑꯗꯨꯗꯨꯒ ꯇꯠꯅꯕ ꯖꯨ ꯐꯠꯇꯦ ꯊꯥꯁꯤꯖꯨ ꯐꯠꯇꯦ ꯅꯣꯡꯃ ꯄꯥꯟꯕꯒ
ꯐꯠꯇꯕ ꯉꯥꯛꯇ ꯉꯥꯏꯗꯧꯔꯦꯗ ꯑꯗꯨꯗꯤ
ꯑꯗꯨꯝ ꯂꯩꯗꯤ ꯂꯩꯕ ꯃꯥꯜꯂꯤꯀꯣ
ꯎꯝ ꯂꯩꯔꯤ ꯄꯣꯠꯅꯤꯗ ꯑꯈꯣꯏꯅ ꯁꯨꯝ ꯊꯧꯑꯣꯏꯗꯕꯩ ꯋꯥꯅꯦꯕ
ꯍꯣꯏ ꯑꯩꯅ ꯌꯨꯝꯗ ꯁꯨꯛ ꯀꯨꯏ ꯂꯩꯕꯖꯦ ꯁꯪꯗꯦ ꯍꯥꯏꯕ ꯊꯥꯖꯗꯦꯕ ꯉꯍꯥꯛꯀ ꯄꯣꯊꯥꯕꯖꯦ ꯑꯩꯅ ꯃꯥ ꯃꯥꯅ ꯍꯥꯏꯕꯗꯗꯤ ꯆꯠꯇꯦ ꯇꯨꯝꯃ ꯂꯩꯔꯝꯃꯦ ꯍꯥꯏꯗꯣꯏꯅꯦꯕ ꯈꯣꯏꯗꯧꯖꯦ ꯂꯪꯈꯠꯂꯕꯖꯥꯠꯅꯤ ꯑꯩꯖꯦ ꯑꯩꯖꯨ ꯁꯦꯟꯗꯣꯟꯕꯤ ꯑꯣꯜꯂꯦꯕ ꯃꯣꯏꯅ ꯑꯩ ꯄꯩꯁꯥꯁꯦ ꯄꯤꯔꯛꯇꯗꯅ ꯁꯣꯝꯗ ꯑꯩꯅ ꯑꯉꯥꯡꯅꯤꯅ ꯀꯟꯅ ꯍꯥꯏꯔꯨꯕꯖꯨ ꯌꯥꯗꯦ ꯏꯁꯦ ꯐꯥꯖꯅ ꯀꯪꯉꯦ ꯑꯩ
ꯅꯪꯗꯨ ꯄꯩꯁꯥꯗꯤ ꯑꯗꯨꯝ ꯄꯥꯏꯌꯦ ꯊꯥꯒ ꯊꯥꯗꯣꯛꯇꯅ ꯉꯝꯖꯔꯤ
ꯁꯦꯟꯗꯣꯏꯖꯦ ꯅꯍꯥꯃꯃꯨꯛ ꯑꯃ ꯀꯩꯅꯣ ꯇꯧꯔꯨꯕꯗꯣ ꯅꯍꯥꯟꯃꯨꯛ ꯁ꯭ꯀꯣꯂꯔꯁꯤꯞ ꯐꯪꯒꯤꯕꯗꯣ ꯅꯪ ꯌꯨ ꯖꯤ ꯁꯤ ꯒꯤꯗꯣ ꯐꯪꯗꯥꯏꯅꯦ ꯅꯪꯕꯣ
ꯍꯜꯂꯣ
ꯐꯪꯗꯕ꯭ꯔꯣ ꯑꯗꯨ ꯐꯪꯕꯗꯒꯤ ꯂꯨꯄꯥ ꯂꯤꯁꯤꯡ ꯌꯥꯡꯈꯩ ꯁꯦꯟꯗꯣꯏ ꯁꯥꯟꯗꯣꯛꯍꯧꯕꯗꯩꯅꯦ ꯑꯩꯖꯦ ꯂꯨꯍꯣꯡꯉꯝꯗꯥꯏ ꯑꯩꯒꯤ ꯂꯨꯍꯣꯡꯗ꯭ꯔꯤꯉꯩꯗ ꯂꯨꯄꯥ ꯂꯥꯛ ꯇꯔꯥꯃꯨꯛꯇꯤ ꯇꯥꯟꯗꯕ ꯌꯥꯗꯦ
ꯑꯗꯨꯅꯦ ꯑꯩ ꯂꯨꯍꯣꯡꯒ ꯌꯥꯝꯗꯣꯔꯤ ꯃꯁꯤ
ꯑꯩ ꯂꯨꯍꯣꯡꯗ꯭ꯔꯤꯉꯩꯗ ꯂꯨꯄꯥ ꯂꯥꯛ ꯇꯔꯥꯃꯨꯛꯇꯤ ꯇꯥꯔ ꯈꯣꯏꯃꯥꯅ ꯄꯩꯁꯥ ꯄꯨꯊꯣꯛꯄ ꯉꯝꯒꯗꯕ ꯅꯠꯇꯦ ꯑꯩ ꯂꯨꯍꯣꯡꯕꯗ
ꯅꯪꯗꯣ ꯇꯨꯡꯖꯤꯟ ꯍꯧ ꯌꯥꯔꯦꯅ ꯑꯩꯗꯤ ꯍꯧꯕꯐꯧ ꯌꯥꯗ꯭ꯔꯤ ꯏꯃꯨꯡꯒꯤ ꯏꯃꯨꯡꯒꯤ ꯇꯧꯔꯤꯀꯥꯟꯗꯀꯣ ꯆꯍꯤꯗ ꯁꯨꯝ ꯁꯨꯝ ꯌꯥꯝꯖꯤꯜꯂꯛ
ꯆꯍꯤꯖꯦ ꯆꯍꯤꯒ ꯀꯌꯥ ꯁꯨꯔꯒꯦ ꯅꯪ
ꯆꯩ ꯀꯨꯟꯃꯉꯥ
ꯀꯨꯟꯃꯉꯥ ꯁꯨꯗꯦ ꯑꯩꯗꯤ ꯃꯌꯦꯛꯀꯤꯗꯤ ꯑꯩꯖꯦ ꯅꯨꯄꯥ ꯑꯐꯕ ꯐꯪꯕꯝ ꯊꯣꯛꯏ
ꯁ꯭ꯄꯦꯗ ꯇꯥꯏ ꯍꯥꯏꯔꯣ ꯀꯝꯕ ꯄꯨꯖꯦ ꯍꯥꯏꯔꯣ ꯑꯪ
ꯁꯤꯃ꯭ꯔꯟꯗꯨ ꯋꯥꯔꯤ ꯁꯥꯅꯕ ꯌꯥꯏ ꯂꯥꯎꯇ ꯊꯥꯗꯣꯛ ꯌꯥꯕꯅꯤ ꯋꯥꯔꯤ ꯁꯥꯟꯅꯒꯗꯕ
ꯍꯣꯏ ꯂꯥꯎꯠ ꯂꯥꯎꯠ ꯊꯥ ꯌꯥꯗꯕꯖꯦ ꯌꯥꯝ ꯅꯨꯡꯉꯥꯏꯇꯦ
ꯂꯥꯎꯠ ꯊꯥꯕ ꯌꯥꯔꯗꯤ
ꯁꯣꯐꯤꯌꯥ ꯏꯕꯥꯅꯤꯗꯤ ꯄꯩꯁꯥ ꯇꯥꯟꯅꯤꯡꯕ ꯃꯤ ꯉꯥꯛꯇꯅꯤꯅ ꯇꯥꯜꯂꯦꯍꯦ ꯁꯤꯝꯔꯟ
ꯑꯦꯛꯖꯥꯝꯇꯤꯠ ꯌꯥꯎꯖꯜꯂꯨ ꯆꯥꯛ ꯆꯥꯗ꯭ꯔꯤꯌꯦ ꯑꯈꯣꯏ
ꯆꯥꯛ ꯆꯥꯗ꯭ꯔꯤ
ꯆꯥꯛ ꯆꯥꯒꯦ ꯇꯧꯕ ꯍ ꯍꯝ
ꯂꯨꯄꯥ ꯆꯍꯨꯝꯃꯨꯛ ꯆꯪꯉꯛꯢꯁꯤꯅꯗꯤ ꯂꯨꯄꯥ ꯂꯤꯁꯤꯡ ꯑꯃꯗꯤ ꯆꯉꯛꯄ ꯌꯥꯔꯦꯗꯅ
ꯂꯨꯄꯥ ꯂꯤꯁꯤꯡ ꯑꯃꯕꯧꯗꯤ ꯆꯪꯉꯛꯄ ꯌꯥꯔꯤꯌꯦ
ꯑꯩꯕꯨ ꯀꯅꯥꯒ ꯁꯥꯟꯅꯅꯤꯒꯦ ꯍꯦ ꯍꯦ ꯍꯦ ꯑꯗꯣ ꯅꯈꯣꯟꯗꯣ ꯌꯥꯝ ꯃꯥꯜꯂꯦꯕ ꯍꯣꯠꯅꯔꯤꯅꯤ ꯇꯪꯈꯥꯢ ꯇꯪꯈꯥꯏ ꯁꯣꯏꯖꯤꯟꯁꯦ ꯊꯨꯗꯦꯛꯑꯣ ꯃꯣꯢꯁꯤꯃ ꯑꯝꯇ ꯂꯩꯇꯦ ꯍꯥꯏꯕ ꯄꯨꯕꯝꯁꯨ ꯂꯩꯔꯛꯇꯦ
ꯆꯦꯛꯀꯞ ꯆꯠꯇꯣꯢꯅꯦ ꯇꯧꯔꯤꯁꯦ ꯍꯤꯗꯥꯛ ꯑꯅꯧꯕꯁꯨ ꯢꯔꯛꯀꯅꯤ ꯄꯩꯁꯥ ꯄꯤꯗꯧ ꯃꯤꯅꯁꯨ ꯄꯤꯔꯛ ꯁꯤꯗꯁꯨ ꯁꯤꯒꯨꯝꯕꯗ ꯈꯔ ꯇꯥꯟꯗ꯭ꯔꯗꯤ
ꯄꯩꯁꯥ ꯇꯥꯟꯒꯗꯕꯅꯤ
ꯇꯞꯅ ꯇꯞꯅꯅꯦ ꯑꯩꯅ ꯐꯦꯡꯉꯤꯕꯁꯦ
ꯢ
ꯀꯩ ꯏꯟꯖꯥꯡꯅꯣ
ꯍꯋꯥꯏꯅꯤꯗ ꯀꯔꯤꯕꯨ ꯑꯣꯏꯅꯤ ꯍꯋꯥꯏ ꯀꯥꯡꯇꯛꯔ ꯁꯤ ꯈꯛꯇꯪ ꯇꯧꯔꯁꯤꯔꯣ ꯑꯣꯛꯑꯣꯏꯍꯦ ꯑꯁꯤꯈꯛꯇꯪ ꯆꯥ ꯐꯥ ꯀꯤꯀꯤꯗꯨꯕꯨ ꯀꯩꯅꯣ ꯇꯧꯈ꯭ꯔ ꯖꯥꯠꯂꯣ ꯍꯧꯖꯤꯛꯇ ꯊꯥꯈꯤꯕꯅꯤꯗ ꯏꯅꯥꯎꯗꯣ
ꯍꯥꯎꯅ ꯍꯥꯎꯅ ꯆꯥꯕꯤꯌꯨ ꯄꯨꯂꯞ ꯄꯨꯂꯞ ꯆꯥꯕꯅꯕꯨꯗꯤ ꯍꯥꯎꯕꯅꯦ
ꯑꯈꯣꯢ ꯑꯍꯨꯝ ꯆꯥꯕꯤꯔꯒꯦ
ꯑꯩꯈꯣꯏ ꯌꯨꯝꯒꯤ ꯃꯤꯅ ꯍꯥꯏꯔꯝꯗꯣꯏꯁꯦ ꯋꯥꯔꯤ ꯑꯗꯨꯝ ꯁꯥꯟꯅꯔ ꯂꯩ ꯃꯁꯤꯉꯥꯡꯁꯦ ꯌꯧ ꯌꯧ ꯌꯧ ꯌꯧ ꯑꯅ ꯍꯥꯏꯔꯤꯕꯅꯤꯅꯦꯍꯦ ꯅꯍꯥꯟꯃꯨꯛꯀꯤ ꯀꯩꯅꯣꯒꯤꯗꯨꯗꯁꯨ ꯄꯨꯡ ꯃꯤꯅꯤꯠ ꯇꯔꯥꯅꯤꯊꯣꯏ ꯆꯠꯂꯦ ꯑꯩ ꯇꯧꯔꯛꯀꯦ ꯀꯣ
ꯑꯥ ꯑꯥ
ꯃꯨꯠꯆꯈꯤꯖꯅꯤ ꯃꯇꯣꯝꯗ
ꯍꯣꯏ ꯍꯣꯢ
ꯒꯨꯟꯅꯥꯏꯠꯀ ꯍꯥꯏꯕ ꯉꯝ